ꯍꯜꯂꯣ꯫
ꯍꯜꯂꯣ꯫
ꯍꯥꯎ ꯀꯩꯗꯧꯔꯤ?
ꯑꯣ ꯗꯨꯀꯥꯟꯁꯦ ꯊꯣꯡ ꯂꯣꯟꯈꯤꯕ ꯍꯥꯏꯇꯥꯔꯦꯅꯦ꯫
ꯑꯗꯨꯗꯤ ꯃꯣꯏ ꯀꯩꯁꯨꯝ ꯍꯥꯡꯉꯝꯃꯔꯣꯏꯌꯦ꯫
ꯏꯃꯣꯏꯅꯨ ꯂꯣꯟꯒ꯭ꯔꯦꯕ꯫
ꯍꯥꯏꯕꯗꯤ ꯃꯣꯏ ꯍꯥꯡꯉꯒꯗꯤ ꯍꯤꯟꯖꯥꯡ ꯂꯩ ꯂꯒꯗꯤ ꯍꯥꯡꯅꯤꯅ ꯍꯥꯡꯗ꯭ꯔꯤꯁꯤꯅꯗꯤ ꯐꯪꯉꯝꯃꯔꯣꯏꯕ ꯍꯤꯟꯖꯥꯡ ꯊꯣꯡꯉꯝꯃꯔꯣꯏꯕ꯫
ꯀꯃꯥꯏ ꯇꯧꯗꯣꯏꯕ?
ꯑꯁ ꯈꯪꯗꯦꯗ ꯌꯨꯝ ꯆꯠꯄ꯭ꯔꯁꯨ ꯆꯠꯍꯧꯗꯦ ꯇꯧꯔꯤꯕ ꯊꯕꯛꯁꯦ ꯀꯔꯤ ꯆꯥꯔꯒ ꯂꯦꯟꯗꯣꯏꯅꯣ? ꯈꯪꯗꯦ꯫
ꯇꯣꯅꯥꯎꯕꯤ ꯍꯣꯏꯁꯦ ꯀꯩꯝꯇ ꯊꯣꯡ
ꯍꯣꯏ ꯃꯥ ꯉꯥꯏꯕꯅ ꯐꯔꯅꯤ ꯫ ꯍꯥꯏꯗꯤ ꯄꯨꯡ ꯑꯗꯨꯝ ꯉꯁꯥꯏꯗꯒꯤ ꯆꯥꯔꯛꯇ꯭ꯔꯁꯤꯕꯨ ꯑꯗꯨꯝ ꯉꯥꯏꯔꯁꯤ꯫
ꯀꯩꯝꯇ ꯊꯣꯡꯗ꯭ꯔꯤꯕ ꯖꯥꯠꯂꯕ ꯍꯧꯖꯤꯛꯐꯧ꯫
ꯊꯣꯡꯉꯝꯅꯤ ꯊꯣꯡꯕꯒꯤꯗꯤ ꯊꯦꯡꯉꯦ ꯀꯩꯅꯣ ꯃꯣꯏꯗꯤ ꯊꯣꯡꯗꯤ ꯊꯣꯡꯉꯝꯅꯤ ꯄꯨꯡ ꯇꯔꯥ ꯍꯦꯟꯒ꯭ꯔꯗꯤ꯫
ꯌꯦꯟꯁꯦ ꯑꯩꯕꯨ ꯑꯣꯛ ꯑꯣꯏꯅ ꯆꯥꯔꯁꯤꯔꯣ?
ꯑꯁ ꯑꯣꯛ ꯃꯕꯨꯨꯛ ꯊꯟꯕ ꯃꯥꯟꯕ ꯅꯪꯅ ꯑꯣꯛ ꯑꯃꯨꯛ ꯆꯥꯔꯗꯤ
ꯍ ꯍ ꯍ ꯍ ꯀꯩꯅꯣ ꯇꯧꯔꯦ ꯃꯥ ꯃꯣꯏ ꯃꯃꯥꯁꯦ ꯍꯧꯖꯤꯛ ꯏꯁꯤꯡ ꯍꯩꯗꯣꯔꯛꯑꯦ ꯑꯗꯨꯅ ꯎꯝ ꯏꯟꯁꯥꯡ ꯊꯣꯡꯕ ꯍꯧꯔꯤꯔꯥ ꯍꯧꯗ꯭ꯔꯤꯔꯥ? ꯌꯥꯡꯈꯩ ꯑꯣꯏꯕ
ꯅꯪꯅ ꯄꯜꯂꯛꯄꯁꯤꯗ ꯈꯪ ꯆꯥꯏ ꯍꯦ ꯆꯥꯅꯤꯡꯈ꯭ꯔꯦ ꯑꯃꯨꯛ
ꯑꯩꯁꯨ ꯅꯦꯝꯃꯤ ꯑꯗꯨꯗ ꯏꯕꯥꯅꯤꯅ ꯌꯥꯡꯈꯩ ꯌꯥꯡꯈꯩ ꯂꯩꯔꯒ ꯑꯃꯗꯨꯗꯤ ꯉꯥꯏ ꯉꯝꯗꯗꯅ ꯆꯥꯛ ꯆꯥꯈ꯭ꯔꯦ
ꯐꯔꯦ ꯑꯩ ꯇꯟ ꯃꯇꯟꯖꯨ ꯑꯝ ꯇꯟꯕ ꯆꯥꯅꯤꯡꯉꯗꯤ ꯑꯗꯨꯝ ꯂꯩ ꯆꯠꯂꯨꯔꯖꯤ ꯂꯥꯎ ꯍꯥꯏꯒꯦꯗꯧꯅꯦ ꯑꯗꯨꯖꯨ ꯍꯥꯏꯗꯦ
ꯃꯥꯅꯦ ꯑꯩꯈꯣꯏ ꯆꯥꯟ ꯑꯩꯈꯣꯏ ꯆꯥꯅꯤꯡꯉꯗꯤ ꯑꯗꯨꯝ ꯑꯩꯈꯣꯏ ꯂꯩ ꯆꯠꯂꯤꯗꯨ ꯅꯨꯡꯇ ꯂꯩꯔꯛꯑꯣꯅ ꯍꯥꯏꯗꯦꯕ
ꯑꯗꯨꯗꯩꯅ ꯍꯥꯏꯕꯗꯤ ꯅꯇꯦ ꯆꯥꯅꯤꯡꯉꯒꯗꯤ ꯂꯩꯔꯨꯔꯁꯤ ꯂꯥꯛꯑꯣꯅ ꯍꯥꯏꯑꯣꯕ ꯑꯗꯨꯝ ꯆꯠꯃꯤꯟꯅꯁꯤ ꯀꯩꯁꯨ ꯀꯥꯏꯗꯦ ꯑꯗꯨ ꯅꯠꯇꯦ ꯍꯥꯏꯕ ꯌꯥꯎꯔꯛꯑꯣ ꯑꯝꯇꯥ ꯀꯥꯅꯣꯗꯥ
ꯑꯗꯨ ꯅꯠꯇꯦ ꯑꯗꯨꯒ ꯍꯥꯏꯗꯦꯅꯦ ꯉꯁꯥꯏꯗꯤ ꯑꯗꯨꯒ ꯍꯥꯏꯗꯦꯅꯦ ꯅꯣꯏꯗꯨꯗꯤ ꯂꯩꯔꯨꯔꯣ ꯌꯦ
ꯏꯁ
ꯑꯗꯨꯅ ꯑꯩꯅ ꯑꯩꯗꯤ ꯌꯦꯟ ꯉꯥꯏꯔꯅꯦꯅ ꯍꯥꯏꯗꯣ ꯅꯪꯉꯣꯟ ꯉꯥꯏꯔ ꯕꯣꯔꯥ ꯗꯨꯗꯣ ꯍꯥꯏꯔꯗꯣꯏ ꯈꯪꯗꯦ ꯃꯥꯖꯨ ꯌꯦꯟ ꯉꯥꯏꯅꯤ ꯍꯥꯏꯝꯅꯦ ꯍꯥ ꯇꯨꯃꯤꯠ ꯂꯩꯒ꯭ꯔꯦ ꯗꯩ ꯀꯨꯝꯈ꯭ꯔꯦꯗꯅ
ꯁꯤ ꯑꯃ ꯀꯩꯅꯣ ꯇꯧꯕ ꯃꯣꯏ ꯀꯩꯅꯣ ꯌꯥꯅꯕꯁꯦꯟ ꯑꯗꯨꯝ ꯍꯥꯏꯅꯕ ꯑꯣꯏꯔꯗꯤ ꯑꯣꯏ
ꯑꯍꯥ ꯁꯤꯗꯒꯤ ꯀꯩꯅꯣꯁꯦ ꯎꯝ ꯌꯨꯝ ꯁꯦꯝꯕꯁꯦ ꯑꯩꯅ ꯁꯤꯗꯒꯤ ꯀꯩꯅꯣꯃꯅ ꯊꯣꯝꯅꯤꯡꯕ ꯑꯝ ꯐꯥꯎꯋꯦ ꯍꯨꯖꯤꯛ
ꯊꯣꯝꯖꯜꯂꯛꯑꯣ ꯊꯣꯝꯖꯜꯂꯣ ꯅꯣꯏ ꯈꯪꯅꯑꯕꯖꯨ ꯑꯣꯏꯗꯥꯏꯅꯦ ꯊꯣꯝꯖꯜꯂꯛꯑꯣ
ꯍꯣꯏ ꯑꯗꯨꯝ ꯀꯩ ꯍꯥꯏꯅꯤ ꯇꯥꯃꯣ ꯅꯣꯏꯒꯤꯗꯣ ꯉꯥꯛꯇꯪ ꯂꯦꯞꯄꯤꯕ ꯌꯥꯒꯗ꯭ꯔꯣꯅ ꯑꯗꯨꯝ ꯍꯥꯏꯕꯒꯤ ꯇꯥꯏꯃꯤꯡꯗꯣ
ꯍꯥꯏꯌꯣ ꯀꯩꯗꯧꯔꯒꯦ ꯍꯥꯏꯗ꯭ꯔꯒꯠ ꯌꯥꯔꯣꯏꯌꯦ ꯍꯥꯏꯒꯗꯕꯅꯦ
ꯑꯩꯖꯨ ꯑꯗꯨꯃꯥꯏꯅ ꯍꯥꯏꯅꯤꯡꯉꯛꯄ ꯑꯗ
ꯀꯩꯅꯣꯅꯦ ꯅꯨꯡꯁꯥꯖꯤꯖꯨ ꯌꯛ ꯑꯣꯏꯔꯛꯄ ꯍꯥꯏꯇꯥꯔꯦ ꯅꯨꯡꯁꯥꯖꯤꯅ ꯌꯧ ꯂꯧ ꯇꯧꯔꯑꯥꯒ ꯑꯩꯉꯣꯟꯗ ꯌꯛ ꯂꯥꯎ ꯇꯧꯔꯒ ꯆꯥꯒꯦ ꯇꯧꯔꯛꯄ ꯍꯥꯏꯇꯥꯔꯦꯅꯦ
ꯀꯩꯅꯣ ꯐꯤꯒꯨꯝꯕ ꯑꯃꯥ ꯄꯤꯔꯛꯎꯔꯣ
ꯌꯥꯅꯤꯗ ꯑꯩꯖꯨꯁ ꯎꯔꯨꯝꯗ ꯑꯃꯨꯛ ꯆꯪꯁꯤꯟꯗꯨꯅ ꯂꯩꯔꯦ
ꯑꯥ ꯆꯧꯀ꯭ꯔꯤ ꯑꯝꯈꯛ ꯂꯩꯕꯗꯨꯗ ꯐꯝꯗꯣꯏꯅꯦ ꯑꯩꯖꯨ
ꯑꯣ ꯌꯥꯝꯅ ꯑꯗꯨꯗꯤ ꯌꯥꯝ ꯁꯥꯅꯤꯌꯦ ꯀꯥꯡ ꯃꯥꯟꯗꯦ ꯃꯥꯟꯗꯦ ꯍꯥꯏꯕꯗꯣ ꯃꯥꯟꯖꯜꯂꯑꯦꯀꯣ ꯋꯦꯗ꯭ꯔꯗꯒꯤ ꯍꯧꯔꯒ ꯃꯥꯟꯕ ꯍꯧꯔꯛꯑꯦ
ꯍꯣꯏ ꯑꯗꯣ ꯑꯩꯗꯤ ꯉꯁꯥꯏ ꯅꯣꯡ ꯆꯨꯔꯝꯃꯦꯅ ꯁꯨꯝ ꯍꯔꯥꯎꯔꯝꯕꯅꯦꯕ
ꯍꯥꯎ ꯍꯩꯗꯔꯒꯗꯤ ꯐꯒꯗꯕꯅꯦ
ꯑꯗꯣ ꯅꯣꯡꯁꯦ ꯍꯥꯡꯗꯣꯛꯈ꯭ꯔꯦꯕ ꯄꯣꯠꯁꯦ ꯃꯌꯥꯝ ꯄꯨꯝꯅꯃꯛ ꯀꯣꯅꯨꯡꯗ ꯂꯣꯏ ꯂꯩꯔꯝꯃꯅꯤ
ꯈꯣꯏ ꯀꯦꯊꯔꯒ ꯍꯣꯔꯦꯟ ꯑꯩꯥꯏꯖꯤꯛꯗ ꯈꯔ ꯎꯔꯅꯤ ꯀꯥꯡ ꯀꯥꯡ ꯍꯦꯞꯄꯤ ꯀꯥꯡ ꯀꯥꯏ ꯇꯧꯔ ꯒꯥ ꯈꯪꯗ꯭ꯔꯦꯗ ꯄꯨꯟ
ꯑꯗꯣ ꯑꯩ ꯅꯍꯥꯟꯒꯤ ꯑꯩꯒꯤ ꯑꯥ ꯌꯦꯜꯂꯣ ꯁꯦꯠꯄꯗꯣ ꯀꯥꯡꯒꯤ ꯏꯁꯩ ꯍꯥꯞꯄꯒ ꯑꯣꯏꯅ ꯊꯥꯒꯠꯂꯁꯤꯔꯣ ꯑꯩꯕꯨ ꯏꯟꯁꯇꯥꯒ꯭ꯔꯥꯝꯒꯤ ꯄꯣꯁꯇ ꯑꯣꯏꯅ
ꯑꯥ ꯑꯗꯨꯗꯤ ꯍꯣꯏ ꯃꯥꯟꯕꯨꯗꯤ ꯃꯥꯟꯒꯅꯤꯕꯨ ꯅꯍꯥꯟꯅ ꯎ ꯎꯍꯧꯕ ꯃꯤ ꯈꯔꯒꯃꯗꯤ ꯃꯥꯅ ꯀꯗ꯭ꯔ ꯇꯧꯔꯤꯁꯦ ꯃꯌꯥꯝꯗ ꯎꯠ ꯆꯥꯏꯕꯅꯦꯅ ꯈꯟꯒꯅꯤ
ꯍꯣꯏ ꯃꯤꯇ꯭ꯔꯪ ꯑꯣꯏ ꯀꯩ ꯑꯣꯏ ꯈꯟꯗꯣꯏꯅꯦꯕ ꯃꯣꯏꯅꯗꯤ
ꯈꯟꯗꯣꯏꯅꯦ ꯈꯟꯗꯣꯏꯅꯦ ꯑꯈ ꯃꯤꯅꯗꯤ ꯃꯇꯨꯡ ꯃꯅꯥꯎ ꯇꯧꯕꯗꯖꯨ ꯑꯁ ꯀꯥꯗꯔ ꯇꯧꯔꯤꯖꯦ ꯌꯦꯉꯣꯅꯦꯅ ꯈꯟꯗꯣꯏꯅꯦꯕ ꯑꯩꯒꯨꯝꯕ ꯈꯔ ꯈꯟꯖꯟꯒꯟꯕ ꯃꯤ ꯌꯥꯎꯔꯒꯗꯤ
ꯍꯣꯏ ꯑꯗꯣ ꯑꯗꯨꯝ ꯑꯍꯥꯟꯕꯗ ꯅꯪꯅꯖꯨ ꯑꯗꯨꯝ ꯈꯟꯗꯣꯏꯅꯦ ꯃꯥꯏ ꯇꯧꯁꯟꯅꯩ ꯅꯦꯅ ꯑꯥ ꯅꯨꯃꯤꯠꯇꯨꯗꯖꯨ ꯑꯩꯅ ꯅꯨꯃꯤꯠꯇꯨꯗꯖꯨ ꯑꯩꯅ ꯆꯠꯄ ꯁꯥꯕꯗꯣ ꯅꯪꯅꯗꯤ ꯈꯪꯉꯤꯗꯅ ꯅꯪꯅꯗꯤ ꯊꯥꯑꯣꯏꯀꯤ ꯅꯝꯃꯤ ꯑꯣꯏꯔꯝꯅꯤ ꯇꯧꯔꯛꯈꯤꯕꯗꯣ
ꯍꯣꯏ ꯍꯣꯏ ꯅꯪꯅꯕꯨ ꯀꯅꯥꯒ ꯆꯠꯂꯨꯗꯣꯏꯅꯣ ꯍꯧꯖꯤꯛꯀꯤ ꯃꯇꯝꯗꯕꯣ ꯑꯩ ꯏꯁꯥꯃꯛꯁꯨꯅꯦ ꯑꯩ ꯀꯅꯥ ꯆꯠꯎꯗꯣꯏꯅꯣ ꯑꯩꯕꯣ
ꯑꯗꯨ ꯆꯞ ꯃꯥꯟꯅꯩꯌꯦꯕ ꯆꯠꯇꯣꯏꯖꯦ ꯏꯕꯥꯅꯤꯅꯦꯕ
ꯀꯗꯕ ꯂꯩꯔꯒꯗꯤ ꯑꯩꯗꯤ ꯆꯠꯀꯅꯤ ꯈꯣꯠꯀꯅꯤ ꯀꯥꯏ ꯇꯧꯔꯣꯏꯀꯣ ꯗꯛ ꯂꯥꯎꯅ ꯑꯗꯨꯝ ꯇꯧꯔꯛꯑꯅꯤꯀꯣ
ꯑꯥ ꯄꯣꯠꯁꯦ ꯑꯗꯨꯅ ꯇꯥꯛꯄꯗꯤ ꯅꯪ ꯑꯩ ꯄꯨꯔꯔꯣꯏ ꯍꯥꯏꯕꯅꯤꯀꯣ
ꯅꯪꯅ ꯆꯠꯅꯤꯡꯉꯒꯅꯥ ꯅꯪꯒ ꯆꯠꯃꯤꯟꯅꯕ ꯅꯨꯡꯉꯥꯏꯗꯣꯏꯖꯦ ꯑꯗꯨꯗꯤ ꯑꯥ ꯀꯩꯅꯣꯒ ꯍꯦꯔꯣꯒꯔ ꯀꯩꯅꯣ ꯆꯠꯄꯅ ꯅꯨꯡꯉꯥꯏꯗꯧ ꯃꯥꯂꯦ ꯅꯪꯒ ꯌꯥꯎꯕ ꯑꯣꯏꯔꯒꯗꯤ
ꯑꯥ ꯑꯗꯨꯗꯤ ꯍꯦꯔꯣꯒ ꯑꯣꯏꯅ ꯇꯥꯅꯔꯁꯦ ꯄꯣꯠꯁꯦ
ꯍꯣꯏ ꯃꯥꯅꯁꯨ ꯌꯥꯝ ꯍꯥꯏꯖꯕꯅꯦ ꯆꯠ ꯆꯠꯂꯨꯁꯤ ꯆꯠꯂꯁꯤ ꯀꯣꯏꯔꯨꯁꯦꯅ ꯌꯥꯝꯅ ꯍꯥꯏꯖꯕꯅꯦ ꯃꯥꯁꯨ
ꯑ ꯉꯔꯥꯡ ꯉꯔꯥꯡꯒꯨꯝꯕꯁꯨ ꯍꯥꯏꯔꯛꯈꯤꯕ꯭ꯔꯥ
ꯍꯣꯏ ꯍꯥꯏꯔꯤꯕꯅꯤ
ꯑꯗꯨ
ꯃꯥ ꯂꯥꯛꯀꯦ ꯑꯗꯨꯑꯗꯥ ꯁꯤꯅꯕꯨ
ꯑꯦꯛꯖꯥꯝ ꯇꯧꯁꯟꯈ꯭ꯔꯗꯤ ꯐꯪꯉꯔꯣꯏꯕꯀꯣ ꯄꯣꯠꯁꯦ ꯑꯗꯨꯅ ꯑꯦꯛꯖꯥꯝ ꯃꯃꯥꯡꯗ ꯆꯠꯍꯧꯁꯦ
ꯑꯁ ꯅꯪꯁꯨ ꯌꯥꯝꯅ ꯊꯨꯃꯟꯗ꯭ꯔꯣ ꯑꯗꯨꯗꯤ ꯑꯩꯅꯗꯤ ꯁꯣꯝꯗ ꯊꯥ ꯑꯍꯨꯝ ꯐꯥꯎꯕ ꯌꯦꯡꯈꯤꯒꯦꯅ ꯈꯜꯂꯤ ꯑꯗꯨꯒ ꯅꯪꯅ ꯑꯦꯛꯖꯥꯝ ꯃꯃꯥꯡ ꯑꯃꯨꯛ ꯇꯧꯁꯤꯂꯦ ꯇꯣꯏꯁꯦ
ꯑꯦꯛꯖꯥꯝ ꯃꯇꯨꯡꯗꯨꯗ ꯊꯥ ꯑꯍꯨꯝ ꯁꯨꯗ꯭ꯔꯒꯁꯨ ꯌꯥꯕꯨꯗꯤ ꯌꯥꯔꯦ ꯈꯜꯂꯤꯕ ꯑꯩꯅꯗꯤ ꯑꯗꯨ ꯊꯨꯃꯟꯒ꯭ꯔꯦꯗ ꯅꯪꯁꯨ ꯑꯗꯨꯗꯤ ꯀꯥꯏꯗꯒꯤ
ꯑꯣ ꯑꯣ ꯑꯣ ꯊꯥ ꯑꯍꯨꯝ ꯍꯥꯏꯗꯤ ꯑꯥ
ꯍꯣꯏ ꯀꯟꯗꯤꯁꯟ ꯈꯔ ꯂꯩꯕꯗꯣ ꯑꯩꯒꯤ
ꯍꯣꯏ ꯑꯗꯣ ꯀꯩꯅꯣꯅꯤꯀꯣ ꯏꯂꯚꯦꯟ ꯏꯂꯚꯦꯟ
ꯑꯥ ꯏꯂꯚꯦꯟ ꯏꯂꯚꯦꯟꯁꯦ ꯍꯣꯏ ꯇꯧꯕꯗꯤ ꯇꯧꯋꯦꯗꯣ ꯈꯪꯗ꯭ꯔꯦ ꯍꯟꯗꯛꯁꯦ ꯑꯗꯣꯑꯃꯨꯛꯁꯨ ꯀꯣ ꯎꯝ ꯍꯟꯗꯛꯇꯤ ꯑꯩꯗꯤ ꯋꯥꯈꯜꯁꯦ ꯈꯔ ꯐ꯭ꯔꯤꯂꯤ ꯑꯣꯏꯅꯗꯤ ꯈꯟꯗꯤ ꯈꯟꯗꯣꯛꯑꯕꯅꯦ ꯌꯥꯔꯦꯗꯥꯅ ꯈꯟꯗꯣꯛꯈ꯭ꯔꯦꯗ
ꯍꯧꯖꯤꯛ ꯈꯔ ꯈꯔ ꯐ꯭ꯔꯤꯗꯨꯝ ꯎꯝ ꯈꯔ ꯈꯔ ꯈꯟꯗꯣꯛꯄꯗꯤ ꯉꯝꯃꯛꯑꯕ ꯃꯥꯜꯂꯦ ꯅꯪꯁꯦ
ꯉꯝꯃꯦ ꯉꯝꯃꯦ ꯍꯥꯏꯕꯗꯤꯅꯦ ꯑꯩꯁꯦ ꯑꯗꯨꯝ ꯋꯥꯔ ꯂꯥꯛꯑꯕꯅꯤꯅ ꯁꯨꯝ ꯋꯥꯅꯕꯅꯤꯗ ꯑꯩꯁꯦꯅ ꯈꯟꯇꯣꯛꯈ꯭ꯔꯦꯕ ꯍꯥꯏꯕꯗꯤ ꯍꯣꯏ ꯈꯟꯈ꯭ꯔꯦꯕ ꯃꯥꯅ ꯑꯍꯤꯡ ꯀꯌꯥꯅꯣ ꯑꯩꯅ ꯇꯦꯟ ꯊꯥꯈꯤꯕ ꯃꯌꯥꯝꯗꯣ
ꯎꯝ ꯃꯥꯅꯦ ꯀꯅꯥꯥ ꯑꯃꯠꯇꯅ ꯈꯪꯗ꯭ꯔꯁꯨ ꯑꯩꯕꯨꯗꯤ ꯑꯗꯨꯝ ꯈꯪꯒꯅꯤ ꯕꯥꯇꯤꯟ ꯄꯥꯏꯔ ꯊꯣꯛꯂꯛꯑꯒ ꯑꯃꯨꯛ ꯑꯩ ꯎꯕꯗ ꯆꯪꯗꯣꯏꯒꯤ ꯇꯧꯕ ꯅꯪꯅꯦꯕ
ꯍꯣꯏ ꯍꯣꯏ ꯑꯗꯨꯅꯦ ꯑꯗꯨ ꯒꯨꯝꯕ ꯃꯌꯥꯝꯗꯣ ꯅꯤꯡꯖꯤꯡꯉꯨꯔꯒꯗꯤ ꯑꯁ ꯑꯩ ꯁꯤꯒꯨꯝꯕ ꯇꯧꯗꯅꯕ ꯐꯥꯕꯨ ꯐꯔꯦꯗꯥꯅ ꯈꯟꯇꯣꯛꯄꯗꯣ ꯑꯣꯏꯔꯦ ꯍꯥꯏꯕ ꯄꯣꯠꯇꯣ
ꯑꯩꯁꯨ ꯑꯩꯅꯦ ꯀꯩꯗꯧꯔꯒꯦ ꯁꯨꯝ ꯃꯔꯛ ꯑꯃ ꯉꯝꯗ꯭ꯔꯒꯁꯨ ꯑꯩꯅꯦ ꯑꯗꯨ ꯃꯤ ꯍꯦꯟꯁꯤꯜꯂꯒꯗꯤ ꯑꯩꯁꯨꯝ ꯌꯥꯏ ꯍꯥꯏꯕ ꯌꯥꯗꯦ ꯍꯥꯏꯕ ꯑꯃꯗꯤ ꯇꯧꯋꯦꯕ ꯑꯗꯨꯅ
ꯐꯅꯦ ꯑꯗꯣ ꯃꯌꯥꯝ ꯃꯌꯥꯝ ꯄꯨꯝꯅꯃꯛꯅꯁꯨ ꯈꯜꯂꯤꯅꯦ ꯗꯔ ꯅꯪꯖꯦ ꯑꯥ ꯑꯍꯝ ꯑꯗꯨꯃꯥꯏꯅ ꯇꯧꯕ ꯃꯤ ꯅꯠꯇꯦ ꯅꯪꯖꯦ ꯀꯔꯝꯕ ꯃꯤꯅꯣꯖꯤ ꯑꯗꯨꯝ ꯈꯪꯉꯤꯅꯤ ꯑꯗꯨꯗꯨꯅ ꯅꯪ ꯑꯗꯨꯃꯥꯏꯅ ꯂꯩꯕꯗꯣ ꯅꯨꯡꯉꯥꯏꯇꯦꯅ ꯍꯥꯏꯔꯛꯄ ꯃꯌꯥꯝꯖꯨ ꯌꯥꯎꯔꯤꯅꯦꯕ
ꯍꯣꯏ ꯑꯗꯨꯅꯦ ꯍꯥꯏꯖꯦ ꯑꯗꯨꯅ ꯋꯥꯈꯜ ꯍꯥꯏꯕꯖꯤꯗꯤ ꯈꯟꯕ ꯌꯥꯔꯤꯉꯩꯗ ꯈꯜꯍꯧꯒꯗꯕꯅꯦ ꯊꯦꯡꯗꯒ꯭ꯔꯒꯗꯤꯅꯦ ꯊꯦꯡꯗꯕꯗ ꯎꯝ ꯊꯦꯡꯗꯕꯗ ꯑꯐꯕ ꯀꯩꯝ ꯂꯩꯇꯦ ꯊꯦꯡꯕꯗ ꯍꯥꯎꯒꯗꯕ ꯈꯣꯠꯀꯗꯕꯖꯦ ꯀꯩꯅꯣ ꯈꯛꯇꯅꯦ ꯉꯥ ꯈꯛꯇꯅꯦ ꯑꯈꯣꯏꯒꯤ ꯑꯉꯥꯡꯁꯤꯡꯁꯨ ꯆꯥꯅ ꯊꯛꯅꯕ ꯈꯔ ꯂꯩꯔꯨꯨꯔꯕ ꯃꯥꯂꯦ ꯑꯗꯨꯒ ꯁꯣꯝꯗ ꯂꯥꯛꯄ ꯑꯃ ꯎꯔꯕ ꯑꯩ
ꯑꯥ ꯀꯔꯝꯕꯅꯣ ꯀꯔꯝꯕꯅꯣ
ꯍꯥꯏꯗ꯭ꯔꯕ ꯃꯥꯜꯂꯦꯗ
ꯃꯔꯝ ꯑꯩꯅ ꯈꯟꯕꯗ ꯑꯩꯅ ꯂꯣꯜꯂꯝꯕ ꯒꯦꯠꯇꯣ ꯏꯁꯣꯏ ꯁꯣꯏꯕꯗꯧꯅ ꯇꯧꯔꯦ
ꯃꯗꯣ ꯆꯥꯕꯤ ꯌꯥꯎꯗꯕꯅꯅꯦꯅ ꯈꯜꯂꯦ ꯑꯩꯅ ꯈꯟꯕꯗꯗꯤ
ꯑꯥ ꯑꯉꯥꯡꯁꯤꯡꯗꯣ ꯍꯥꯏꯐꯦꯠꯇꯪ ꯌꯦꯡꯍꯧꯒꯦ ꯑꯩ ꯃꯣꯏꯅ ꯄꯥꯏꯔꯤ ꯄꯣꯠꯇꯣ ꯎꯔꯒꯗꯤ ꯑꯩ
ꯕꯣꯔꯥ ꯑꯣꯏ ꯀꯩ ꯑꯣꯏ ꯇꯧꯋꯦꯗ ꯃꯣꯏꯒꯤꯗꯨꯕꯨꯗꯤ
ꯑꯁꯤꯗꯤ ꯀꯌꯥ ꯄꯥꯝꯗꯦꯅ
ꯃꯣꯏꯁꯨ ꯀꯥꯡꯅꯦ ꯇꯧꯖ ꯁꯖ ꯆꯥꯖꯒꯦ ꯇꯧꯖꯩꯅꯦ ꯃꯣꯏ ꯑꯉꯥꯡꯖꯤꯡꯖꯨ ꯑꯗꯨꯅꯦ ꯑꯗꯣ ꯑꯈꯣꯏꯁꯤꯅ ꯀꯃꯥꯏꯟ ꯇꯧꯗꯣꯏꯅꯣ ꯀꯩ ꯑꯗꯨꯝ ꯉꯥꯏꯗꯣꯏꯅꯣ ꯀꯦꯟ ꯅꯨꯡꯉꯥꯏꯗꯣꯏꯔ ꯀꯩ ꯉꯥꯏꯗꯣꯏꯅꯣ ꯈꯪꯗ꯭ꯔꯦ
ꯎꯝ ꯉꯥꯏꯌꯨ ꯍꯨꯖꯤꯛꯁꯤ ꯑꯗꯨꯝ ꯀꯩꯅꯣ ꯇꯧꯔꯅꯤ ꯍꯦꯛ ꯂꯣꯏꯕꯒ ꯑꯗꯨꯝ ꯆꯠꯂꯅꯤ
ꯍꯣꯏ ꯍꯣꯏ ꯑꯗꯨꯅꯕꯨꯗꯤ ꯐꯔꯦ ꯑꯗꯨꯝ ꯆꯥꯊꯣꯛꯄꯅ ꯐꯔꯦ ꯑꯗꯨ ꯋꯥ ꯀꯩ ꯀꯩ ꯌꯦꯡꯕ
ꯃꯥꯅꯦ ꯅꯠꯇ꯭ꯔꯗꯤ ꯃꯇꯝꯖꯦ ꯁꯨꯝ ꯊꯦꯡꯗꯔꯒꯗꯤ ꯈꯥꯎ ꯍꯥꯏꯕ ꯑꯃꯖꯨ ꯂꯥꯛꯄꯅꯤꯅꯀꯣ
ꯃꯥꯅꯦ ꯃꯥꯅꯦ ꯆꯈꯥꯎ ꯑꯈꯣꯏꯅ ꯁꯨꯃꯥꯏꯅ ꯃꯇꯝ ꯈꯤꯇꯪ ꯊꯦꯡꯗꯒꯤꯕꯗ ꯄꯩꯁꯥ ꯆꯪꯕ ꯍꯦꯟꯗꯣꯏꯅꯦ ꯒꯨꯂꯤ ꯑꯃ ꯆꯥꯔꯛꯀꯅꯤ ꯑꯃ ꯑꯃ ꯇꯧꯔ ꯀꯅꯤ ꯑꯗꯨꯒ ꯑꯩꯒꯤ ꯃꯤꯠꯃꯥꯡꯗ ꯂꯩꯔꯤꯕ ꯊꯝꯕꯥꯜ ꯊꯝꯕꯥꯜ ꯐꯖꯕ ꯊꯝꯅꯥ ꯐꯖꯕ ꯃꯌꯥꯝ ꯑꯃꯖꯨ ꯄꯥꯜꯂꯦ ꯑꯩꯒꯤ ꯃꯤꯠꯃꯥꯡꯗ
ꯅꯪꯒꯤ ꯃꯤꯠ ꯃꯥꯡꯗ
ꯃꯥꯏꯖꯦ ꯐꯅꯌꯥꯝ ꯄꯥꯛꯅ ꯄꯥꯂꯦ ꯃꯥꯏꯖꯦ ꯐꯣꯇꯣ ꯅꯝꯃꯒ ꯚꯤꯗꯤꯑꯣꯒ ꯑꯣꯏꯔꯗꯤ ꯐꯖꯗꯧ ꯃꯥꯜꯂꯦ ꯊꯝꯅꯥꯒ ꯊꯝꯕꯥꯜꯒ ꯌꯥꯝ ꯐꯖꯕ ꯑꯉꯧꯕ ꯃꯆꯨꯗ
ꯑꯥ ꯀꯔꯝꯕꯔꯣꯝꯗ ꯄꯥꯂꯤꯅꯣ
ꯑꯩꯒꯤ ꯍꯦꯛ ꯃꯃꯥꯡꯗ
ꯅꯪꯒꯤ ꯍꯦꯛ ꯃꯃꯥꯡꯗ ꯑꯥ ꯃꯅꯨꯡꯗ ꯄꯨꯈ꯭ꯔꯤ ꯑꯝ ꯂꯩꯕꯗꯨꯔꯣ
ꯍꯣꯏ ꯍꯣꯏ ꯄꯨꯈ꯭ꯔꯤꯖꯤꯒ ꯀꯩꯅꯣꯒ ꯑꯈꯣꯏꯒꯤ ꯀꯩꯅꯣ ꯑꯈꯣꯏꯒꯤ ꯍꯣꯁꯄꯤꯇꯥꯜ ꯑꯃ ꯂꯩꯕꯖꯤꯒ ꯇꯥꯏꯅꯔꯤꯕ ꯃꯐꯝꯖꯤꯗ ꯄꯥꯜꯂꯤꯕ ꯊꯝꯕꯥꯜ ꯊꯝꯅ ꯃꯁꯤꯕꯨ ꯑꯣꯏꯅꯦ ꯑꯩꯅ ꯍꯥꯏꯔꯤꯖꯦ
ꯑꯣ
ꯑꯗꯨ ꯈꯣꯏꯗꯤ ꯎꯄꯥꯏ ꯂꯩꯇꯕꯅꯤꯅ ꯑꯗꯨꯝ ꯃꯌꯥꯝꯅ ꯀꯥꯡ ꯆꯠꯅꯒꯅꯤ ꯑꯈꯣꯏꯅ ꯁꯤꯗ ꯇꯨꯝꯒꯅꯤ ꯇꯨꯝꯗꯅ ꯂꯩꯔꯒ ꯑꯈꯣꯏ ꯂꯥꯏꯔꯤꯛ ꯏꯒꯅꯤ ꯉꯥꯍꯛ ꯂꯩꯔꯕ ꯃꯇꯨꯡꯗ ꯆꯥꯛ ꯆꯥꯒꯅꯤ ꯑꯗꯨꯒ ꯑꯃꯨꯛ ꯇꯨꯝꯒꯅꯤ
ꯀꯩꯁꯨ ꯀꯥꯏꯗꯦ ꯀꯩꯁꯨ ꯀꯥꯏꯗꯦ ꯑꯁꯨꯛ ꯋꯥꯅ ꯂꯩꯔꯛꯑꯕꯖꯤꯕꯨ ꯀꯌꯥꯃꯨꯛ ꯀꯌꯥꯃꯨꯛ ꯀꯨꯏꯅꯤꯒꯦ ꯀꯩꯁꯨꯝ ꯀꯨꯏꯗ꯭ꯔꯕ ꯄꯣꯠꯅꯦ ꯑꯩꯒꯤ ꯈꯣꯡꯖꯦ ꯉꯁꯤꯗꯤ ꯌꯦꯡꯕꯗ ꯌꯥꯝ ꯐꯖꯕ ꯍꯥꯏꯇꯔꯦꯅꯦ ꯍꯥꯏꯐꯦꯠꯇꯪ ꯌꯦꯡꯒꯦꯔꯣ
ꯑꯥ ꯀꯩꯅꯣꯅꯦꯀꯣ ꯑꯗꯨꯝ ꯅꯨꯡꯁꯥ ꯃꯉꯥꯟꯗ ꯂꯩꯔꯗꯤ ꯐꯖꯔꯅꯤꯀꯣ ꯍꯥꯍꯥ ꯉꯍꯥꯛ ꯂꯩꯔꯒ ꯅꯍꯥꯟꯒꯤ ꯑꯃ ꯆꯤꯡ ꯂꯩꯕꯥꯛꯀꯤ ꯃꯇꯝꯗ ꯐꯖꯔꯒ
ꯅꯠꯇꯦ ꯅꯠꯇꯦ ꯅꯠꯇꯦ ꯑꯗꯨ ꯅꯠꯇꯦ ꯅꯦꯆꯔꯦꯜ ꯕ꯭ꯌꯨꯇꯤ ꯏꯁ ꯔꯤꯌꯦꯜ ꯕ꯭ꯌꯨꯇꯤ ꯍꯥꯏꯕꯗꯨꯅꯤꯀꯣ꯫ ꯉꯥꯡꯁꯪ ꯉꯥꯡꯉꯒ ꯀꯩꯍꯥꯢꯅꯤ ꯑꯃ ꯈꯪꯗꯦ ꯐꯖꯕ ꯍꯥꯏꯇꯥꯔꯦ꯫ ꯈꫭꯡꯄꯥꯛꯁꯤ ꯑꯩꯅ ꯁꯨꯝ ꯂꯦꯞꯄ ꯀꯨꯏꯔꯛꯄꯩ ꯉꯥꯡꯖꯩꯔꯗꯤ ꯈꯪꯗ꯭ꯔꯦ ꯑꯣ ꯑꯣ ꯑꯗꯨꯗꯤ ꯅꯠꯇꯦ ꯑꯗꯨꯗꯤ ꯅꯠꯇꯦ ꯅꯠꯇꯦ ꯍꯥꯏꯕꯗꯤ ꯃꯤ ꯉꯥꯡꯅꯕ ꯑꯗꯨꯝ ꯂꯩꯕꯅꯦꯕ ꯑꯗꯨ ꯁꯨꯡ ꯑꯦ ꯁꯨꯡꯎ ꯎꯕꯤꯗꯦ ꯑꯦ ꯁꯤꯗ ꯑꯃ ꯎꯏꯌꯦ ꯑꯩꯅ ꯁꯨꯡ ꯁꯨ ꯉꯥꯡꯉꯥꯡꯗꯦꯍꯦ꯫ ꯉꯥꯡꯗꯦꯕ ꯑꯗꯨꯅꯦ ꯍꯥꯏꯖꯦ꯫ ꯍꯣ ꯍꯣ ꯍꯣꯏ ꯍꯣꯏ ꯑꯗꯨꯝ ꯉꯥꯡꯗꯦ ꯍꯥꯏꯕ ꯑꯩꯅ ꯍꯥꯏꯁꯤ ꯉꯥꯡꯗꯦ ꯍꯥꯏꯕ ꯃꯤ ꯃꯤꯗ ꯂꯩ ꯍꯥꯏꯕꯅꯤꯕ ꯑꯩꯅ ꯍꯥꯏꯁꯤꯅ꯫ ꯅꯨꯡꯁꯥꯗ ꯂꯩꯇꯦ ꯍꯥꯏꯕ꯫
ꯃꯥꯅꯦ ꯅꯪ ꯃꯁꯥꯒꯤ ꯐꯖꯕ ꯑꯣꯏꯗꯣꯏꯅꯦ ꯃꯁꯥꯒꯤ ꯐꯖꯕ ꯑꯣꯏꯗꯣꯏꯅꯦ꯫
ꯍꯣꯏ ꯍꯣꯏ ꯑꯁ ꯏꯁꯥ ꯌꯥꯝ ꯊꯥꯒꯠꯃꯟꯕꯁꯨ ꯄꯥꯝꯗꯦꯗ ꯁꯨꯝ ꯉꯥꯡꯉꯦ ꯈꯤꯇꯪ ꯍꯥꯏꯕ ꯈꯛꯇꯅꯦ꯫
ꯅꯠꯇꯦ ꯑꯩꯅ ꯊꯒꯠꯂꯛꯑ ꯗꯤ ꯌꯥꯔꯦꯗꯅ ꯅꯁꯥꯅ ꯊꯥꯒꯠꯇ꯭ꯔꯦꯕ ꯑꯗꯨꯗꯤ ꯑꯩꯅ ꯑꯩꯅ ꯍꯥꯏꯔꯛꯑꯕꯅꯤ꯫
ꯍꯣꯢ ꯍꯣꯏ ꯑꫭ ꯌꯥꯏ-ꯌꯥꯏ ꯑꯗꯨꯗꯤ ꯍꯣꯏ ꯍꯣꯏ ꯃꯁꯥꯒꯤ ꯀꯩꯅꯣ ꯍꯣꯏ꯫ ꯑꯗꯣ ꯈꯪꯗ꯭ꯔꯦ ꯃꯥꯢ ꯀꯟꯗꯤꯁꯟꯁꯤꯅ ꯀꯃꯥꯏ ꯇꯧꯕ ꯀꯟꯗꯤꯁꯟꯅꯣ ꯑꯈꯣꯏ ꯋꯥꯁꯨ ꯉꯥꯡꯅꯤꯡꯕ ꯄꯣꯛꯇ꯭ꯔꯦ ꯃꯥꯢ ꯀꯟꯗꯤꯁꯟꯁꯦ ꯍꯨꯖꯤꯛꯇꯤ ꯑꯩ ꯑꯩꯅ ꯍꯥꯏꯕꯗꯤ ꯃꯥꯒꯤ ꯏꯒꯣ ꯍꯥꯏ ꯕ ꯑꯝ ꯂꯩꯕꯗꯣ ꯀꯔꯥꯏ ꯆꯠꯈ꯭ꯔꯒꯦ ꯁꯤꯅꯦ ꯑꯩꯅ ꯈꯜꯂꯤꯁꯤꯅ꯫
ꯑꯗꯨ ꯈꯪꯗꯦ ꯃꯥ ꯑꯥ ꯀꯃꯥꯏꯅ ꯇꯧꯋꯤꯅꯣ ꯈꯪꯗꯦ ꯑꯗꯣ ꯑꯍꯥꯟꯕꯁꯨ ꯅꯠ ꯅꯠꯇꯦ ꯅꯠꯇꯦ ꯅꯠꯇꯦ ꯃꯤꯗꯨꯅ ꯐꯝꯈꯤꯕ ꯑꯣꯏꯗꯣꯏꯅꯤ ꯃꯤꯗꯨꯅ ꯐꯝꯖꯤꯟꯈꯤꯕ ꯐꯝꯗꯦꯛꯈꯤꯕ ꯑꯣꯏꯗꯣꯏꯅꯤ꯫
ꯍꯩ ꯏꯒꯣꯁꯨ ꯌꯥꯎꯅ ꯐꯝꯖꯟꯈꯤꯕ ꯍꯥꯏꯕ ꯇꯥꯔꯦꯅꯦ ꯑꯗꯨꯗꯤ ꯃꯥꯒꯤꯁꯦꯀꯣ꯫ ꯏꯒꯣꯁꯦ ꯃꯇꯥꯡ ꯆꯥꯅ ꯁꯤꯖꯤꯟꯅꯔꯒꯗꯤ ꯌꯥꯝꯅ ꯀꯥꯟꯅꯕ ꯄꯣꯠꯅꯦ ꯍꯥꯏꯕ ꯑꯩꯅ ꯍꯥꯏꯅꯤꯡꯉꯤꯕ ꯄꯣꯠꯁꯤꯅ꯫
ꯑꯗꯣ ꯁꯤꯖꯤꯟꯅꯕꯝꯗꯣ ꯑꯣꯟꯅꯔꯦꯕ ꯃꯥꯅ ꯁꯤꯖꯤꯟꯅꯔꯤꯕ ꯄꯣꯠꯇꯣ꯫
ꯏꯒꯣꯁꯤꯅ ꯇꯣꯛ ꯂꯥꯏꯅ ꯊꯨꯝꯖꯤꯡꯒꯤꯕꯗ ꯑꯩꯁꯦ ꯑꯣꯏꯔꯣꯏꯗꯣꯏꯅꯦ ꯍꯥꯏꯕꯥ꯫ ꯑꯗꯨ ꯃꯥ ꯈꯪꯗ꯭ꯔꯦ ꯈꯪꯗꯤ ꯈꯪꯉꯤ ꯄꯣꯠꯅꯦ ꯑꯗꯣ ꯑꯗꯨꯝ ꯃꯁꯥꯅ ꯁꯤꯟꯖꯩ꯫
ꯇꯧꯍꯟꯅꯤꯡꯗꯦ ꯍꯥꯏꯇꯥꯔꯦ ꯑꯩꯗꯤ ꯁꯨꯃꯥꯏꯅ ꯇꯧꯕꯗꯤ꯫
ꯀꯩ ꯍꯥꯏꯅꯤ ꯑ ꯑꯍꯥꯥꯟꯕ ꯅꯠꯇ꯭ꯔꯦꯀꯣ ꯃꯥꯏ ꯄꯣꯠꯁꯦ ꯁꯨꯝ ꯃꯁꯤꯡ ꯌꯥꯝꯁꯜꯂꯛꯑꯕꯅꯦꯕ꯫
ꯑꯣ ꯑꯩꯒꯤ ꯈꯣꯡꯁꯦ ꯗꯥꯛ ꯈꯤꯇꯪꯒ ꯇꯥꯕꯤꯔꯝꯗ꯭ꯔꯗꯤ ꯆꯞ ꯆꯥꯔꯗꯕꯅꯤꯀꯣ꯫
ꯀꯩ ꯕꯥ꯫
ꯑꯩꯒꯤ ꯈꯣꯡꯁꯤꯕꯨ ꯕꯗꯥꯛ ꯈꯤꯇꯪ ꯇꯥꯕꯤꯔꯝꯗ꯭ꯔꯗꯤ ꯆꯞ ꯆꯥꯖꯔꯗꯕꯅꯦ ꯍꯥꯏꯕ꯫
ꯍꯣꯏ ꯗꯥꯛꯇꯨꯅ ꯑꯗꯨ ꯀꯩꯅꯣꯅꯦ ꯎꯝ ꯄꯩꯁꯥ ꯄꯥꯏꯗꯧꯁ ꯀꯩꯅꯣꯅꯤꯅ ꯍꯥꯏꯗꯤ ꯀꯨꯏꯔꯛꯇ꯭ꯔꯦꯗꯅ ꯑꯩꯈꯣꯏ ꯇꯣꯂꯣꯞ ꯆꯥꯒꯗꯕꯁꯦ꯫
ꯍꯣ ꯑꯩꯅ ꯈꯟꯕꯗ ꯗꯥꯛꯁꯤꯗꯤ ꯀꯩꯁꯨꯝ ꯀꯣꯛ ꯄꯁꯦ ꯉꯝꯗꯧ ꯃꯥꯟ ꯅꯠꯇ꯭ꯔꯒꯗꯤ ꯕ꯭ꯂꯦꯖꯔ ꯀꯥꯞꯄ ꯇꯧꯔ ꯇꯧꯔꯁꯤꯔꯣ ꯈꯪꯗꯦ꯫
ꯗꯔ ꯇꯧꯗꯣꯏꯅꯦ ꯫
ꯑꯗꯨ ꯑꯃꯨꯛꯁꯨ ꯑꯃꯨꯛꯁꯨ ꯄꯩꯁꯥꯁꯦ ꯑꯃꯨꯛ ꯄꯥꯏꯔꯛꯇ꯭ꯔꯒꯗꯤ ꯄꯩꯁꯥꯁꯨ ꯄꯥꯏꯇ꯭ꯔꯒꯗꯤ ꯈꯣꯡꯁꯤꯗ ꯀꯥꯞꯁꯤꯟꯕꯗꯣ ꯃꯨꯛ ꯄꯥꯝꯗꯕ ꯑꯩ꯫
ꯄꯥꯏꯒꯅꯤ ꯄꯥꯏꯒꯅꯤ ꯄꯥꯏꯒꯅꯤ ꯗꯨꯕꯥꯏꯔꯣꯝꯗꯗꯤꯀꯣ ꯊꯥ ꯑꯝꯗ ꯂꯥꯛ ꯑꯃꯅꯦ꯫
ꯑꯣ ꯍꯣꯏ ꯑꯗꯨꯒ ꯑꯗꯣꯝꯗ ꯀꯩꯅꯣ ꯇꯧꯕ ꯑ ꯃꯤꯒꯤ ꯈꯣꯏ ꯀꯃꯥꯏ ꯍꯥꯞꯅꯤ ꯈꯪꯗꯕꯗꯣ ꯑꯗꯨ ꯔꯤꯜꯁꯇꯣ ꯇꯥꯗꯧ ꯃꯥꯜꯂꯤꯀꯣꯅ ꯑꯩꯅ ꯈꯟꯕꯗꯗꯤ ꯫
ꯑ ꯀꯩ ꯍꯥꯏꯅꯤ ꯕꯣꯇꯜ ꯑꯃ ꯄꯥꯏꯔꯒ ꯀꯃꯥꯏꯅ ꯀꯔꯝꯕ ꯃꯐꯝꯗ ꯆꯠꯂꯒ ꯏꯁꯤꯡꯁꯦ ꯂꯥꯛꯇꯣꯏꯅꯣꯅ
ꯍꯣꯏ ꯍꯣꯏ ꯌꯨ ꯇꯨꯕꯇ ꯑꯃꯨꯛ ꯌꯦꯡꯅꯗꯣꯏꯅꯤꯀꯣ ꯍꯥꯎ ꯇꯨ